ꯇꯥꯕꯔꯥ
ꯎꯝ
ꯀꯔꯤꯅꯣ ꯁꯤꯃꯛ ꯄ꯭ꯔꯣ
ꯑꯣꯐꯤꯁꯇꯥ ꯗꯦ ꯇꯧ ꯍꯣꯏ ꯂꯣꯏ ꯉꯥꯡꯕ ꯌꯥꯗꯕ꯭ꯔꯣ
ꯌꯥꯗꯦ
ꯌꯦ ꯅꯪꯗꯤ
ꯏꯟꯁꯥꯡ ꯊꯣꯡ ꯂꯒꯥ ꯂꯩꯌꯦ
ꯀꯔꯤ ꯏꯟꯁꯥꯡ
ꯁꯣꯏꯕꯨꯝ
ꯑꯗꯣ ꯍꯧꯖꯤꯛꯄꯣ ꯀꯔꯤ ꯌꯦꯟꯁꯥꯡꯅꯣꯅꯦ
ꯑꯌꯨꯛꯀꯤꯅꯤꯅ ꯆꯥꯛ ꯆꯔꯥ ꯍꯧꯖꯤꯛꯅ ꯍꯧꯒꯠꯄꯥ ꯉꯥꯏ ꯍꯧꯖꯤꯛꯅ ꯍꯧꯒꯠ ꯄꯗꯥ ꯉꯥꯏꯔꯤꯌꯦ
ꯑꯣ ꯍꯣ ꯑꯗꯨꯃꯥꯏꯅ ꯂꯩꯔꯗꯤ ꯌꯥꯔꯣꯏꯅꯦ
ꯗꯨꯀꯥꯟ ꯂꯥꯛꯀꯅꯨ ꯍꯥꯏꯕꯒꯦ ꯀꯨꯏꯅ ꯇꯨꯝꯕꯥ
ꯑꯣ ꯁꯨꯇꯤ ꯊꯥꯕ꯭ꯔꯥ
ꯍꯣꯏ ꯏꯕꯥꯟꯅꯤ ꯄꯣꯠꯇꯣ ꯂꯥꯛꯇꯕ ꯑꯗꯨꯒꯤ ꯄꯣꯠ ꯆꯠꯂ
ꯎꯝ
ꯗꯨꯀꯥꯟ ꯄꯣꯠ ꯂꯩꯇꯕ ꯍꯥꯏꯕꯗꯤ ꯎꯝ ꯄꯣꯠꯇꯣ ꯊꯥꯔꯛꯇꯕꯗꯨꯒꯤ ꯊꯥꯔꯛꯄ ꯀꯥꯟꯗꯅ ꯑꯃꯨꯛ ꯐꯪꯈ꯭ꯔꯁꯦꯅ ꯍꯥꯏꯕ ꯃꯥꯅꯥ
ꯑꯣ ꯌꯥꯝ ꯅꯨꯡꯉꯥꯏꯅꯥ ꯑꯗꯨꯗꯤ
ꯎꯝ ꯑꯗꯨꯅꯦ ꯅꯛꯅꯥ ꯂꯩꯕ꯭ꯔꯣ
ꯁꯤ ꯗꯥꯁ
ꯆꯦ ꯃꯖꯥꯂꯨꯒ ꯎꯝ
ꯑꯩꯌꯥ ꯀꯌꯥꯃꯨꯛꯁꯨ ꯁꯒ
ꯌꯥꯔꯦ
ꯀꯔꯤ ꯏꯟꯁꯥꯡ ꯆꯕ꯭ꯔꯣ ꯅꯣꯏꯗꯤ ꯌꯥꯔꯦꯕ ꯌꯥꯗꯦ ꯕꯥ
ꯑꯣ ꯑꯗꯨꯒꯤ ꯑꯣꯏꯔꯦ
ꯎꯝ
ꯎꯝ
ꯍꯥꯏꯕꯗꯗ
ꯁꯂꯨ ꯂꯨꯁꯤꯗꯤꯌꯦ
ꯍ ꯂꯩꯌꯦꯦꯗꯅꯦ ꯇꯔ ꯁꯖꯒꯂ
ꯑꯗꯣ ꯃꯥꯗꯤ
ꯔꯤꯁꯦꯞꯁꯟꯗ
ꯑꯣ
ꯀꯃꯛꯁꯨ ꯁꯕ ꯂꯣꯏꯔꯦ ꯅꯕꯥꯅꯤ ꯈꯥꯛ
ꯑꯗꯣ ꯎ ꯀꯩꯅꯣ ꯏꯆꯦ ꯀꯩ ꯍꯦꯝꯂꯤ ꯃꯃꯥꯁꯨ ꯂꯥꯛꯑꯦ
ꯑ ꯀ ꯇ ꯂꯩꯕ꯭ꯔꯣ
ꯈꯪꯗꯦ ꯃꯣꯏꯗꯤ ꯑ ꯗꯤ ꯀꯩꯅꯣ ꯀꯂꯔ ꯁꯪꯒꯦꯅ ꯁꯪꯍꯟꯗꯕꯒꯤ ꯀꯥꯞꯄꯒ ꯂꯩ
ꯁꯪꯅꯤꯡꯅ ꯂꯩꯥꯏ ꯁꯪꯍꯜꯂꯣꯅ ꯀꯔꯤꯅꯣ
ꯑꯁ ꯌꯥꯔꯤꯍꯦ ꯑꯗꯨꯝ ꯁꯪ ꯁꯪꯍꯥꯟꯗꯗꯤ ꯑꯗꯨꯝ ꯁꯪꯒꯦꯅ ꯍꯥꯏꯒꯅꯤ ꯂꯣꯏꯅ ꯌꯥꯗꯕ ꯑꯗꯣ ꯀꯂꯔꯗꯨꯁꯨ ꯀꯦꯟꯗꯦꯜ ꯀꯂꯔꯒꯨꯝꯕ ꯅꯠꯇꯕ ꯇꯥꯔ ꯀꯂꯔ ꯑꯣꯏꯕꯒꯤ ꯃꯥꯒꯤ ꯗ꯭ꯔꯦꯁꯇ ꯆꯨꯔ
ꯅꯋꯥ ꯀꯂꯥꯏꯔꯂ ꯂꯩꯕꯤ ꯏꯕ꯭ꯔꯣ ꯑꯗꯨꯗꯤ ꯁ ꯃꯅꯠꯇ꯭ꯔ
ꯑꯁ ꯑꯗꯣ ꯃꯥꯒꯤꯗꯣ ꯍꯣꯂꯤꯗꯦ ꯊꯥꯗ꯭ꯔꯤꯀꯥꯟꯗ ꯍꯣꯂꯤꯗꯦ ꯑꯦꯁꯥꯏꯟꯃꯦꯟ ꯄꯤꯕ ꯑꯗꯨꯗ ꯍꯣꯂꯤꯗꯦ ꯁꯥꯏꯃꯦꯟꯗꯣ ꯇꯧꯁꯦꯅ ꯋꯥꯇꯔ ꯀꯂꯔ ꯂꯩꯕꯤꯕ
ꯑꯝ
ꯌꯥꯗꯕꯅꯤꯗ
ꯍꯌꯦꯡꯗꯤ ꯍꯧꯈ꯭ꯔꯅꯤ ꯅ ꯃꯥꯁꯨ
ꯍꯣꯏ ꯋꯥ ꯋꯥꯥꯡꯕꯕꯁꯤꯅ
ꯄ ꯋꯥ ꯉꯥꯡꯕ꯭ꯔꯅꯦ
ꯑꯁ ꯑꯩꯈꯣꯏꯅ ꯀꯔꯤꯅꯣ ꯊꯕꯛ ꯇꯧꯔꯀꯥꯟꯗ ꯅꯥꯏ ꯍꯥꯏꯗꯅ ꯑ ꯑꯃꯂ ꯑꯇꯤ ꯅꯥꯑꯌꯦ ꯍꯥꯏꯒꯥꯏ
ꯎꯝ
ꯁꯂꯨ ꯁꯤꯁꯨ ꯄꯥꯏꯕ꯭ꯔꯥ ꯁꯤꯦ
ꯑꯗꯤ ꯁꯤꯋꯥꯂꯤ ꯁꯅ
ꯍꯥꯥ
ꯁꯤ ꯋꯥꯔꯤꯔꯤ ꯁꯥꯉꯅꯕ
ꯎ ꯐꯔꯤꯌꯦ ꯑꯣ ꯑꯣ ꯑꯣ
ꯑꯌꯥ
ꯀꯔꯤꯅꯣ
ꯁꯥꯃꯟꯕꯒꯤ ꯇꯧꯁꯤꯔꯥ ꯈꯪꯗꯦ
ꯑꯃꯨꯛ ꯊꯣꯛꯈ꯭ꯔꯣꯅ ꯑꯗꯨꯗꯤ
ꯑꯣꯁꯦ ꯚꯔꯥ ꯂꯩꯥꯏ
ꯑꯗꯣ ꯀꯅꯥꯥꯏ ꯃꯈꯣꯏꯗꯤ
ꯂꯩ ꯐꯗꯤꯁꯨ ꯇꯧꯅꯤꯡꯉꯥꯏ ꯂꯩꯇꯕꯅꯤꯅ ꯒꯦꯝ ꯁꯅꯥꯔꯒ ꯂꯩꯕꯗꯣ ꯃꯣꯏꯒꯤ ꯊꯕꯛ ꯇꯥꯔꯦ ꯗꯁꯟꯅꯤ ꯆ ꯗꯁ ꯊꯅꯅꯤꯡꯉꯥꯏ ꯆꯪꯕꯒ ꯄꯨꯞ ꯃꯥꯟꯅꯔꯦꯕ
ꯑꯗꯣ ꯃꯥ ꯃꯊꯥ ꯇꯔꯥ ꯅꯠꯇ꯭ꯔꯒ ꯃꯥ ꯃꯃꯥꯟꯅꯕꯤ ꯃꯃꯥꯟ ꯄꯗꯨꯁꯨ ꯆꯪꯕ꯭ꯔꯥ
ꯃꯃꯟ ꯃꯃꯟ
ꯑꯅꯤ ꯁꯥꯟꯅꯕꯗ ꯋꯥꯒꯅꯤꯍꯦ ꯎꯝ
ꯑ
ꯎꯝ
ꯁꯣꯏꯕꯨꯝꯗꯣ ꯁꯤꯟꯗꯕ ꯑꯩꯈꯣꯏꯅ ꯀꯩꯅꯣ ꯁꯤꯗ ꯁꯣꯏꯕꯨꯝ ꯂꯩꯕꯗꯣ
ꯍ
ꯁꯣꯏꯕꯨꯝ ꯁꯤꯠꯕ ꯀ꯭ꯔꯤ ꯇꯧꯔꯥ ꯂꯩꯕ꯭ꯔꯥꯅꯦ
ꯍꯤꯄꯥꯒ ꯂꯩꯌꯦ ꯑꯁ ꯑꯌꯨꯛꯇ ꯊꯥꯡꯖꯤꯟ ꯁꯤꯡꯖꯨ ꯆꯥꯕꯒꯤ ꯄꯨꯛ ꯌꯥꯗ꯭ꯔꯦ ꯊꯁꯅ
ꯑꯩꯈꯣꯏꯁꯨ ꯉꯔꯥꯡ ꯅꯨꯡꯗꯥꯡ ꯗꯨꯀꯥꯟꯗꯒꯤ ꯑꯩꯅ ꯄꯥꯏꯌꯤꯡꯄꯧ ꯄꯨꯔꯛꯄ ꯄꯥꯏꯅꯤꯄꯥꯜꯗꯣ ꯃꯦꯠꯂꯒ ꯆꯥꯕꯒꯤ ꯃꯣꯔꯣꯛꯀ ꯄꯨꯛ ꯅꯥꯌꯦ ꯊꯥꯕꯛꯁꯨ ꯆꯠꯇ꯭ꯔꯦ ꯗ ꯥꯂꯩꯌꯦ
ꯑꯝ ꯑꯩꯗꯤ ꯇꯜꯂꯦꯍꯦ ꯇꯨꯅꯤꯀꯣꯛꯒꯤ ꯆꯥꯕ
ꯇꯨꯅꯤꯛꯀꯣꯛ ꯅꯠꯇꯦ ꯄꯥꯏꯟꯑꯦꯄꯜ ꯍꯥꯏꯕꯅꯦ
ꯀꯥꯔꯤꯅꯣ ꯑꯗꯨꯅ
ꯄꯥꯏꯟꯑꯦꯄꯜ ꯍꯥꯏꯔꯒ
ꯑꯣ-ꯑꯣ-ꯑꯣ-ꯑꯣ ꯐꯪꯕ꯭ꯔꯅꯦ ꯑꯗꯨꯗ
ꯇꯥꯕꯥꯅꯦ
ꯇꯥꯏꯌꯦ ꯇꯥꯏꯌꯦ ꯑꯗꯣ ꯅꯪꯗꯤ ꯋꯥ꯭ꯔꯜ ꯀꯞꯇ ꯀꯥꯔꯤ ꯇꯤꯝꯔꯣ
ꯉꯔꯥꯡꯅ ꯅꯨꯡꯗꯥꯡ ꯉꯝꯈ꯭ꯔꯕꯔꯒꯤ ꯇꯤꯟꯗꯨꯅꯦ ꯕ꯭ꯔꯖꯤꯜ ꯕ꯭ꯔꯥꯖꯤꯜ
ꯕ꯭ꯔꯥꯖꯤꯜꯗꯤ ꯉꯝꯃꯤꯗꯅ
ꯉꯝ ꯉꯝꯈꯤꯕ ꯍꯥꯏꯌꯦꯅ ꯑꯩꯅ
ꯑꯣ ꯕ꯭ꯔꯖꯤꯜꯗꯤ ꯇꯜꯂꯦ ꯑꯩꯗꯤ ꯑꯩꯗꯤ ꯀꯥꯔꯥꯁꯨ ꯀꯥꯗ꯭ꯔꯥꯁꯨ ꯄꯣꯔꯇꯨꯒꯜ
ꯑꯥ
ꯑꯗꯣ ꯔꯣ ꯔꯣꯅꯥꯜꯗꯣ ꯁꯥꯟꯅꯕ ꯇꯣꯛꯈ꯭ꯔꯥꯗꯤ ꯄꯣꯔꯇꯨꯒꯜꯗꯤ ꯁꯥꯄꯣ꯭ꯔꯠ ꯇꯧꯕ ꯂꯣꯏꯔꯦ
ꯐꯦꯛ ꯐꯦꯟꯁꯅꯤꯅꯦ ꯑꯗꯨꯗꯤ ꯐꯦꯛ
ꯄꯣꯔꯇꯨꯒꯜꯒꯤ ꯐꯦꯟꯁ ꯑꯗꯨꯒ ꯏꯪꯂꯦꯟꯒꯤꯁꯨ ꯅꯨꯡꯉꯥꯏꯕꯅꯦ ꯍꯥꯂꯦꯟꯗꯣ
ꯏꯪꯂꯦꯟ ꯏꯪꯪꯂꯦꯟꯗꯤ ꯀꯥꯒꯗꯕ ꯃꯥꯥꯟ ꯑꯧ ꯃꯥꯥꯟꯂꯦ
ꯏꯪꯂꯦꯟꯁꯨ ꯀꯥꯒꯅꯤ ꯍꯥꯂꯦꯟꯗꯣ ꯑꯁ ꯃꯁꯝꯕꯨꯛ ꯌꯥꯝ ꯐꯕꯅꯦꯍꯦ ꯃꯁꯥ ꯌꯥꯝ ꯐꯕꯅꯦꯍꯦ
ꯍꯕ
ꯍꯜꯂꯦ ꯂꯩꯌꯦꯕ ꯏꯪꯂꯦꯟꯗꯒꯤꯀꯣ ꯄꯦꯌꯔ ꯑꯃ ꯑꯗꯨꯗꯤ ꯑꯗꯨ ꯅꯨꯄꯥꯗꯤ ꯃꯁꯥ ꯌꯥꯝ ꯐꯥꯕꯅꯦꯕ
ꯑꯧ ꯋꯥꯛ ꯆꯥꯎꯔꯒ ꯏꯪꯉꯥꯎ ꯉꯥꯎꯔꯒ ꯀꯩꯅꯣ ꯇꯧꯕ ꯅꯨꯄꯥꯗꯣ ꯀꯣ ꯃꯥꯒꯤ ꯁꯝ ꯀꯩꯅꯣ ꯄꯨꯟꯕ ꯅꯨꯄꯥꯗꯣ ꯎꯝ ꯀꯗꯥꯏꯗꯒꯤ ꯃꯁꯛ ꯐꯖꯥꯕ꯭ꯔꯅꯦ ꯑꯗꯨ ꯅꯨꯄꯥꯗꯣ
ꯃꯁꯛ ꯐꯖꯥꯗ꯭ꯔꯁꯨ ꯃꯥꯒꯤ ꯃꯇꯧꯗꯣ ꯑꯗꯨꯝ ꯌꯥꯝ ꯑꯉꯥꯡꯒꯤ ꯃꯇꯧ ꯃꯥꯟꯅꯤꯗꯅ ꯌꯥꯝ ꯆꯥꯗꯤꯁ ꯑꯣꯏꯕꯗꯣ
ꯑꯗꯨꯒꯤ ꯐꯖꯕ꯭ꯔꯥꯕ
ꯐꯖꯕ ꯅꯠꯇꯦ ꯄꯥꯝꯃꯦ ꯍꯥꯏꯕꯅꯦ ꯐꯖꯩ ꯍꯥꯏꯕ ꯅꯠꯇꯦ
ꯋꯥꯡꯆꯥꯎꯕꯒ ꯑꯁ ꯑꯦꯟ ꯏ ꯌꯥꯝ ꯁꯤꯔ ꯂꯥꯛꯑꯣ
ꯍꯅꯤ
ꯑꯅꯦꯄꯥ ꯂꯥꯏꯛ ꯑꯣ ꯊꯟꯗ꯭ꯔꯦ
ꯅꯣꯡ ꯆꯨꯕ꯭ꯔꯥ
ꯅꯣꯡꯗꯤ ꯆꯨꯗꯦ ꯊꯟꯗꯥꯏ ꯇꯧꯔꯒ ꯂꯩꯦ ꯍꯣꯊꯣ ꯑꯦ
ꯊꯄ ꯀꯥꯛꯇꯅꯦ
ꯂꯣꯡꯣꯡꯗꯤ ꯆꯨꯂꯦ
ꯌꯥꯏ
ꯑ
ꯌꯥ ꯑꯩꯅ ꯕꯤꯟꯁꯀꯤ ꯃꯔꯨꯗꯣ ꯍꯥꯞꯄ ꯌꯦꯟꯁꯥꯡꯗ ꯌꯥꯗ꯭ꯔꯣ ꯎꯄꯇ꯭ꯔꯦ
ꯍꯥꯎꯥꯎꯔ ꯍꯥꯎꯋꯔ ꯈꯗ ꯐꯉꯦ
ꯑꯗꯣ ꯀꯩꯅꯣ ꯑꯃꯗ ꯀꯩ ꯀꯌꯥ ꯄꯤꯕ꯭ꯔꯥ
ꯑꯃꯒꯦ ꯀꯩꯅꯣ ꯑꯃꯗ ꯐꯤꯐꯇꯤ ꯐꯤꯐꯇꯤ ꯑꯩꯣꯏꯗ ꯇ꯭ꯋꯦꯟꯇꯤꯒꯨꯝꯕꯗ ꯌꯥ ꯅꯥꯁꯤꯗ ꯐꯤꯐꯇ ꯌꯦ ꯅꯨꯀꯨꯞꯄꯤꯗ
ꯑꯥ
ꯇꯔꯥꯒꯤꯒꯨꯝꯕꯗ
ꯑꯥ
ꯑ ꯇꯔꯥꯗ ꯇꯔꯥꯒꯤꯒꯨꯝꯕ ꯑꯗ ꯏ ꯑꯝꯕ ꯂꯁꯗꯔꯤ ꯁꯤꯛꯁꯇꯤ ꯁꯦꯚꯦꯟꯇꯤ ꯑꯣꯏꯔꯛꯒꯅ
ꯑꯣꯍꯣ ꯇꯃꯦꯡꯂꯣꯡꯗꯁꯨ ꯂꯨꯄꯥ ꯇꯔꯥꯒꯤ ꯐꯪꯅꯤꯍꯦ ꯇ꯭ꯋꯦꯟꯇꯤ ꯂꯨꯄꯥ ꯀꯨꯟꯒꯨꯝꯕ
ꯇ꯭ꯋꯦꯟꯇꯤꯒꯤꯒꯨꯝꯕ ꯐꯪꯗ꯭ꯔꯦ ꯀꯩꯅꯣ ꯂꯥꯁ ꯑ ꯐꯤꯐꯇꯤ ꯐꯤꯐꯇꯤꯅ ꯂꯥꯁꯅ ꯐꯤꯐꯇꯤꯒꯤꯒꯨꯝꯕꯗꯤ ꯐꯪꯉꯅꯤ
ꯑꯣ ꯑꯗꯣ ꯅꯥꯀꯨꯞꯄꯤꯗꯤ ꯀꯨꯏꯅ ꯊꯝꯕ ꯌꯥꯗꯕꯒꯤꯅꯦ ꯇꯥꯡꯉꯗꯣ
ꯅꯥꯀꯨꯞꯄꯤ ꯈꯛꯇ ꯅꯠꯇꯦꯗ ꯄꯣꯠ ꯑꯗꯨ ꯂꯣꯏꯅꯃꯛ ꯇꯥꯡꯉꯦꯗ ꯇꯥꯡꯕꯕꯨꯗꯤ
ꯎꯝ
ꯍꯪꯒꯥꯝꯒꯤꯗ
ꯍꯥꯥ
ꯍꯪꯒꯥꯝ ꯀꯗ
ꯑꯥ
ꯕꯦꯝꯕꯨꯒꯤ ꯑꯃ ꯂꯩꯌꯦꯅ ꯑꯗꯨꯝ ꯃꯈꯥ ꯇꯨ ꯍꯟꯗ꯭ꯔꯦꯠ ꯐꯤꯇꯤ ꯅꯤ ꯆꯥꯡꯕꯗ
ꯎꯝ
ꯁꯣꯏꯕꯨꯝ ꯐꯥꯎ ꯃꯁꯤꯡ ꯁꯤꯕ ꯌꯥꯕꯁꯤꯡ ꯁꯤꯕ ꯌꯥꯒꯅꯤ ꯑꯗꯣ ꯐꯤꯐꯇꯤ ꯍꯟꯗ꯭ꯔꯦꯗ ꯑꯗꯨꯝ ꯌꯧꯉ ꯒꯅꯤ
ꯎꯝ ꯌꯥꯝ ꯇꯥꯡꯉꯅꯗꯦ